ꯍ
ꯇꯥꯕ꯭ꯔꯣ
ꯑꯦꯦ
ꯈꯕ꯭ꯔꯣ
ꯑꯥꯏ ꯇꯥꯏ
ꯀꯤ ꯇꯧꯕ꯭ꯔꯣ ꯆꯪꯅꯨꯡ ꯁꯪ ꯊꯣꯡꯉ꯭ꯔꯣ ꯑꯃꯨꯛ ꯑꯂ
ꯅ ꯇꯨꯝꯝꯕ꯭ꯔꯒ ꯂꯩ ꯑꯥꯎ
ꯑꯩ
ꯅꯪꯗꯤ ꯀꯔꯤ ꯇꯧꯕ꯭ꯔꯣ ꯍꯥ
ꯨꯝꯅꯦꯗ ꯍ꯭ꯋꯥꯁꯗꯦꯀ
ꯕꯣ ꯌꯦꯡꯕꯨꯨꯒꯕ
ꯍꯣꯏ ꯑ ꯄꯨꯡ ꯑꯅꯤ ꯑꯍꯨꯝ ꯈꯛꯇ ꯇꯨꯝꯕꯅꯤ ꯉꯁꯤꯗꯣ ꯇꯨꯝꯁꯦ ꯍꯥꯏꯔꯒ ꯑꯃꯨꯛ ꯇꯨꯝꯕ ꯌꯥꯗꯕ ꯍꯧꯖꯤꯛ
ꯑꯣ
ꯀ ꯋꯥꯔꯤꯔ ꯈꯔ ꯁꯥ ꯇꯨꯝꯕ ꯇꯨꯝꯕ ꯌꯥꯒꯗ꯭ꯔꯥꯅ ꯎꯝ ꯌꯥꯝ ꯁꯥꯕꯅꯤꯅꯦ ꯀꯦꯗꯖꯤꯗꯒꯤ ꯈꯔ ꯃꯝꯃꯦ ꯍꯟꯗꯛꯁꯦ ꯉꯥꯡꯗꯁꯨ ꯅꯣꯡꯃ ꯆꯨꯑꯦ
ꯑꯗꯨ ꯑꯣꯏꯕꯗꯤ ꯅꯨꯡꯉꯥꯏꯕꯅꯤꯅ
ꯍꯣꯏ ꯂꯥꯏꯕꯨꯕꯨꯗꯤ ꯍꯟꯗꯛꯇꯤ ꯅꯨꯡꯉꯥꯏꯗꯤ ꯅꯨꯡꯉꯥꯏꯌꯦꯦ ꯍꯣꯏ ꯌꯥꯝ ꯁꯥꯕꯁꯨ ꯅꯠꯇꯦ ꯀꯗꯨꯒꯦ ꯆꯥꯛꯇꯗꯤ ꯆꯥꯛ꯭ꯔꯣ
ꯆꯥꯗꯕꯤ
ꯎꯝ
ꯪꯗꯤ
ꯍꯝꯕꯁꯨ ꯍꯥꯎꯗ꯭ꯔꯔꯤꯗꯀꯗꯤ
ꯎꯝ
ꯍꯣꯏ
ꯊꯦꯡꯈ꯭ꯔꯦꯅꯦ ꯉꯁꯤꯗꯤ ꯏ ꯅꯥꯡꯁꯨ
ꯇꯕ
ꯊ ꯇꯗ
ꯍꯣꯏ ꯑꯗꯣ ꯇꯨꯝꯒꯦꯅ ꯇꯧꯕꯅꯦꯕ ꯑꯩꯈꯣꯏ ꯑꯅꯤꯗꯣ ꯇꯨꯝꯕ ꯌꯥꯗꯕꯒꯤ ꯑꯃꯨꯛ ꯋꯥꯔꯤꯒꯤ ꯁꯥꯥꯁꯦꯔꯅ ꯇꯥꯕꯅꯦꯔ
ꯀꯔꯤꯒꯤ ꯇꯨꯝꯕ ꯌꯥꯗꯕꯅꯣ ꯑꯩꯗꯤ ꯃꯇꯝ ꯂꯩꯇꯕꯒꯤꯅꯦ ꯄꯨꯅꯤꯡꯉꯥꯏꯒꯤꯗꯤ ꯌꯥꯝ ꯐꯖꯅ ꯇꯝꯕ ꯌꯥꯏ ꯍꯥ
ꯇꯝꯕ ꯌꯥꯗꯕ ꯍꯧꯒꯦ ꯀꯦ ꯎ
ꯎꯝ ꯉꯥꯡꯁꯨꯨꯝꯕꯧꯨ ꯌꯦꯡꯕ ꯅꯨꯅꯨꯡꯗꯥꯡꯗ
ꯌꯥꯅꯦ ꯍꯣꯏ ꯑꯗꯨꯒꯤꯅꯦ ꯋꯥꯦ ꯍꯥꯏꯕꯗꯣ ꯇ꯭ꯔꯒ ꯑꯃꯨꯛꯥꯎꯒꯠꯂꯒ ꯌꯦꯡꯕ꯭ꯔꯣ
ꯍꯣꯏ
ꯎ ꯅꯠꯇꯒꯥ ꯑꯃꯒꯥꯝ ꯍ
ꯑꯩꯗꯤ ꯏꯁꯄꯦꯟꯒꯤꯗꯤ ꯌꯦꯡꯊ ꯉꯝꯒꯅꯤ ꯍꯥꯏꯕꯗꯣ ꯈꯟꯕꯀꯣ
ꯑꯗꯨ ꯑꯣꯏꯔꯁꯨ ꯑꯗꯨꯝ ꯐꯖꯅꯩꯗ ꯑꯁ ꯉꯔꯥꯡꯗꯣ ꯑꯃ ꯆꯥꯅ ꯁꯥꯟꯅꯕꯅꯦꯍꯦ
ꯑꯗꯨꯗꯨꯕ ꯑꯃ ꯃꯌꯥꯝꯗ ꯕꯦꯁ ꯂꯧꯥꯎꯔꯤꯕ
ꯎꯝ ꯐꯖꯅ ꯁꯟꯅꯕꯅꯦ ꯉꯔꯥꯡꯗꯨꯗꯤ
ꯑꯩ ꯍꯟꯗꯛꯇꯤ ꯏꯇꯦꯝꯅ ꯁꯅꯕ ꯍꯩꯕ ꯌꯥꯝ ꯂꯩꯀꯣ
ꯍꯣꯏꯣꯏ ꯍꯥꯏꯕ ꯍꯩꯇꯦꯗ ꯐ꯭ꯔꯥꯟꯁꯀꯤꯁꯨ ꯑꯗꯨꯝ ꯐꯖꯩꯌꯦ
ꯍꯟꯗꯛꯃꯛ ꯂꯥꯎꯔꯔꯕꯅꯤꯗ ꯇ꯭ꯔꯣꯐꯤꯗꯤ
ꯐ꯭ꯔꯥꯥꯟꯁꯀꯤ ꯊꯖꯍꯦ ꯍ ꯊꯖꯥꯏ ꯃꯣꯏ ꯨꯁꯨ
ꯍꯜꯂꫭ
ꯄꯣꯔꯇꯨꯒꯥꯜꯒꯤꯁꯨ ꯉꯁꯤꯒꯤꯗꯤ ꯐꯖꯩꯗ
ꯑꯁꯦꯡꯅ ꯍꯥꯏꯒꯦ ꯉꯁꯤ ꯄ꯭ꯔꯣꯇꯣꯀꯣꯜ ꯐꯖꯗꯦ ꯁꯁꯦꯡꯅ ꯍꯥꯏꯒꯦ
ꯑꯦꯁ ꯅꯍꯥꯟꯒꯤꯒꯨꯝꯄꯦ ꯇꯥꯎꯔ ꯑꯗꯨꯝ ꯌꯥꯏꯗ ꯅꯍꯥꯟꯒ ꯍꯥꯏꯔꯗꯤ ꯑꯗꯨꯝ ꯌꯥꯏꯑꯕ
ꯗꯤꯐ꯭ꯔꯦꯟꯁ ꯑꯣꯏꯕ ꯅꯠꯇꯗ ꯀ꯭ꯔꯨꯁꯤꯌꯥꯅ ꯍꯥꯏꯕꯗꯤ ꯍꯥꯏꯔꯦ
ꯃꯣꯏꯕꯨꯁꯨ ꯌꯥꯝ ꯅꯨꯡꯁꯤꯌꯦ ꯑꯁ ꯀꯥ ꯃꯇ꯭ꯔꯤ ꯂꯥꯁꯅꯤꯅ ꯃꯣꯏ ꯃꯥꯕꯤꯁꯨ
ꯍꯣꯏ ꯂꯩꯥꯛꯇꯅ ꯃꯤ ꯂꯣꯅꯥꯗꯣ ꯑꯩꯈꯣꯏꯗꯤ ꯄꯄꯤꯅꯥꯗꯤ ꯐꯪꯈ꯭ꯔꯦꯅ
ꯎꯝ
ꯑꯗꯨ ꯑꯣꯏꯕꯒꯤ ꯃꯣꯏꯁꯨ ꯀꯥ ꯅꯠꯇ꯭ꯔꯗꯤ ꯑꯁ ꯞꯁꯣꯏ ꯑꯞꯁꯥꯏ ꯒꯣ ꯑꯅꯤ ꯆꯥꯂꯕ
ꯎꯝ
ꯇꯂꯨ ꯌꯦꯁꯦ ꯇꯅꯦ ꯌꯦꯡꯅꯨꯀꯣ ꯑꯅꯥꯕ ꯂꯥꯎꯈ꯭ꯔꯦ ꯏꯅꯥꯎ ꯂ ꯑꯣꯈꯔꯦ ꯚꯩ ꯌꯥꯝ ꯁꯥꯡꯕ ꯇꯥꯡꯁꯨ ꯇꯥꯡꯕ
ꯑꯩꯁꯨꯔꯤ ꯄꯥꯏ ꯄꯤꯈ꯭ꯔꯕꯅꯦ ꯃꯉꯣꯟꯗ ꯃꯥ ꯔꯤ ꯄꯥꯏ ꯑꯃꯨꯛ ꯄꯤꯗꯂꯦꯝꯒꯅ
ꯎꯝ ꯔꯤꯄ꯭ꯂꯥꯏ ꯌꯥꯝ ꯂꯥꯛꯑꯦ ꯍꯥꯏꯌꯦꯦ ꯍꯧꯖꯤꯛ
ꯑꯣ ꯑꯩꯒꯤꯗꯃꯛ ꯂꯥꯛꯧꯕ ꯃꯥꯜꯂꯦ ꯃꯥ ꯑꯩꯒꯤꯗꯃꯛ ꯂꯥꯎꯕ ꯃꯥꯜꯂꯦ
ꯎꯝ ꯗꯗꯥꯩꯅꯥꯁꯨ ꯂꯥꯏꯔꯒ ꯇꯥꯎꯒꯦ ꯍꯥꯏꯕ ꯀ ꯇꯋꯦ ꯎꯝ ꯎꯝ ꯍꯥꯏꯔꯝꯅꯤ ꯍꯥꯏꯔꯝꯅꯤ ꯍꯣꯏ ꯅꯪ ꯔꯤꯄ꯭ꯂꯥꯏ ꯄꯤꯔꯦ ꯍꯥꯏꯌꯦꯦ ꯃꯥꯒꯤ ꯎꯝ ꯎꯁ ꯇꯔꯤꯇꯥꯎꯅꯤ ꯉꯁꯤꯗꯤꯅ
ꯕꯖꯔ ꯃꯨꯛ ꯆꯠ ꯍꯥꯏꯦ
ꯅꯪꯆꯦ ꯆꯥꯡꯗꯣ ꯂꯣꯏꯗ꯭ꯔꯤꯕꯣ ꯍꯧꯖꯤꯛ ꯐꯥꯎ
ꯂꯣꯏꯔꯤꯗ
ꯑꯁ ꯉ ꯉꯥꯏꯌꯣ ꯑꯩꯈꯣꯏ ꯑꯅꯤꯗꯣ ꯀ꯭ꯔꯥ ꯆꯥꯅꯤꯡꯉꯥꯏ ꯂꯩꯇ꯭ꯔꯦꯅꯦ
ꯍꯥ
ꯍꯕ ꯆꯥꯅꯤꯉ ꯏꯂ ꯏꯇ꯭ꯔꯦꯕ
ꯀꯔꯤ
ꯒꯅꯥ ꯄꯨꯏꯔꯣ
ꯍꯨꯛ ꯑꯗꯨ ꯑꯩꯅ ꯀꯔꯤ ꯇꯧ ꯍꯥꯏꯕ꯭ꯔꯥ
ꯄꯣꯅ ꯂꯥꯛꯀ꯭ꯔꫭ
ꯑꯩꯉꫭꯟꯗꯁꯨ ꯂꯩꯇꯦꯅꯥ
ꯏꯕꯤꯕ ꯌꯥꯌꯦ ꯍꯥ ꯑꯗꯨ ꯑꯗꯨ ꯃꯥꯛꯇꯤ ꯄꯨꯕ ꯌꯥꯏꯅ ꯅꯪꯁꯨ
ꯍꯣꯏ ꯌꯦꯡꯕ ꯇꯥꯔꯦ
ꯌꯥꯝ ꯆꯥꯎꯋꯦ ꯑꯗꯣ ꯑꯩꯈꯣꯏꯗꯤ ꯑꯗꯨ ꯇꯥꯗ꯭ꯔꯗꯤ ꯇꯥꯟꯕ ꯑꯗꯨꯒꯤꯅꯦ ꯃꯔꯥꯛ ꯃꯔꯥꯛ ꯅꯨꯡꯇꯤꯒꯤꯗꯤ ꯆꯥꯗꯦ ꯑꯗꯨ ꯑꯣꯏꯔꯁꯨ ꯃꯔꯛ ꯃꯔꯛꯇꯗꯤ ꯑꯗꯨꯝ ꯍꯥꯎꯋꯦꯕ
ꯑꫭꯏ ꯑꯗꯨꯁꯨ ꯌꯥꯏ
ꯅꯣꯏꯗꯤ ꯄꯥꯛ ꯆꯥꯗꯕ꯭ꯔꯣ
ꯍꯣꯏ ꯆꯠꯅꯤꯡꯗꯦꯗ ꯑꯩꯗꯤ
ꯁꯦ ꯅꯣꯏ ꯑꯄꯥꯎ ꯈꯣꯏꯁꯨ ꯄꯥꯛ ꯆꯥꯗꯕꯒꯨꯝ ꯍꯥꯏꯌꯦꯕ ꯍꫭꯏꯗꯤ ꯗꯨꯝ ꯆꯥꯕꯒꯤ ꯅꯣꯏ ꯌꯨꯝꯁꯤꯡꯁꯦ ꯐꯖꯥꯅ ꯆꯥꯗꯕ ꯃꯥꯜꯂꯦ ꯗꯣ
ꯆꯥꯕꯗꯤ ꯆꯥꯌꯦ ꯗꯨ ꯑꫭꯏꯔꯁꯨ ꯌꯥꯝ ꯄꯥꯝꯕꯗꯤ ꯂꯩꯇꯦꯕ ꯃꯤ ꯑꯃ ꯑꯅꯤ ꯈꯛꯇ ꯊꯣꯡꯉꯒꯀꯣ
ꯎꯝ
ꯃꯁꯤꯁꯤꯁꯨ ꯅꯨꯡꯁꯥ ꯁꯥꯏꯌꯦ ꯁꯤꯁꯨ
ꯅꯣꯏꯗꯤ ꯏꯟꯁꯥꯡꯗ ꯀ꯭ꯔꯤ ꯍꯥꯞꯄ꯭ꯔꯒ ꯆꯥꯕ꯭ꯔꯣ ꯉꯥꯔꯤꯒꯨꯝꯕ ꯉꯥꯒꯨꯝꯕ ꯍꯥꯞꯄ꯭ꯔꯥ
ꯅꯠꯇꯦ ꯈꯣꯏꯗꯤ ꯁꯥ ꯑꫭꯏꯅ ꯍꯥꯞꯂꯦ ꯗ꯭ꯔꯥꯏ ꯇꯧꯕꯗꯨ
ꯏꯟꯁꯥꯡ ꯈꯨꯗꯤꯡꯒꯤ ꯁꯥ ꯑꯗꯨꯝ ꯍꯥꯞꯄ꯭ꯔꯣ
ꯒꯅꯥꯝꯄꯨꯏ ꯁꯔꯧꯗꯒꯤꯗꯤ ꯑꯗꯨꯅ ꯍꯦꯟꯅ ꯍꯥꯞꯄꯤꯗ
ꯍꯣꯏ ꯑꯗꯨ ꯑꯣꯏꯔꯁꯨ ꯅꯨꯡꯇꯤꯒꯤ ꯑꯗꯨꯝ ꯆꯥꯔꯗꯤ ꯅꯨꯡꯉꯥꯏꯈ꯭ꯔꯅꯤꯅ ꯑꯗꫭꯏꯗꯤ ꯏꯟꯁꯥꯡꯗꯤ ꯗꯨꯝ ꯍꯥꯎꯋꯦꯅ
ꯅꯨꯡꯇꯤꯒꯤꯗꯤ ꯂꯦꯛꯇꯦꯍ ꯅꯪꯁꯨ ꯀꯔꯤꯅꯣꯍꯦ ꯆꯝꯐꯨꯠꯅ ꯑꯗꯨꯗꯤ ꯇꯨꯃꯤꯠ ꯇꫭ ꯇꯤꯜꯂꯥꯎꯒꯨꯝꯕ ꯍꯥꯞꯄꯒ ꯑꯩꯈꯣꯏꯗꯤ ꯗꯨꯝ ꯊꯣꯡꯉꯒ ꯆꯥꯕꯅꯦ
ꯎꯝ ꯍꯣꯏꯁꯨ ꯑꯁꯤ ꯍꯪꯒꯥꯝꯒꯨꯝꯕ ꯎꯝ ꯃꯔꯦꯟꯒꯤ ꯃꯇꯣꯟꯒꯨꯝꯕꯗꯤ ꯑꯗꯨꯝ ꯆꯥꯏꯌꯦꯗ ꯍꯥꯞꯇꯕꯤꯗ
ꯍꯣꯏ ꯍꯣꯏ
ꯗꯣ ꯈꯔꯗꯗꯤ ꯍꯥꯞꯄꯅ ꯍꯥꯎꯕꯅꯦ ꯑꯁꯤ ꯍꯪꯒꯥꯝꯒꯤ ꯀꯔꯤ ꯍꯥꯏꯁꯤꯔꯥ ꯍꯪꯒꯥꯝꯒꯤ ꯗ꯭ꯔꯥꯏ ꯑꯣꯏꯕꯗꯨꯁꯨ ꯑꯁꯤ ꯍꯥꯞꯄꯅ ꯍꯥꯎꯕꯅꯦ
ꯉꯁꯤ ꯅꯪ ꯃꯄꯥꯟ ꯊꯣꯛꯄ ꯌꯥꯔꯔꯣꯏꯅꯦ
ꯅꯨꯡꯁꯥ ꯀꯟꯅ ꯊꯣꯛꯇꯦꯗ ꯑꯈꯣꯏꯗꯗꯤ
ꯅꯨꯡꯁꯥ ꯌꯥꯝ ꯊꯣꯛꯑꯦ ꯑꯩꯈꯣꯏꯗꯗꯤꯀꯣ
ꯈꯔꯥ ꯃꯝꯃꯤꯌꯦ ꯍꯨꯖꯤꯛꯐꯥꯎ
ꯅꯨꯡꯁꯥ ꯌꯥꯝ ꯊꯨꯅ ꯊꫭꯛꯎꯨ ꯑꯁ ꯁꯥꯏ ꯑꯗꯨ ꯑꯣꯏꯔꯁꯨ ꯑꯁ
ꯐꯤꯁꯨꯅꯤꯡꯉꯥꯏꯁꯨ ꯂꯩ ꯑꯃꯨꯛ
ꯅꯪ ꯈꯨꯠꯅ ꯁꯨꯔꯝꯃꯣꯏꯗ ꯐꯖꯥꯅ ꯁꯨꯑꯣꯗꯥ
ꯅꯠꯇꯦ ꯑꯩꯈꯣꯏꯒꯤ ꯋꯥꯁꯤꯡ ꯃꯦꯁꯤꯟꯗꫭ ꯁꯤ ꯌꯥꯗ꯭ꯔꯦꯕ
ꯌꯨꯝꯗ ꯂꯩꯔꯗꯤ ꯑꯩꯗꯤ ꯊꯕꯥꯛ ꯀꯔꯤꯁꯨ ꯇꯧꯅꯤꯡꯗꯝꯅꯦ
ꯆꯞ ꯃꯥꯟ
ꯐꯤꯒꯨꯝꯕꯁꯦ ꯁꯨꯕꯗ ꯈ꯭ꯋꯥꯏꯗꯒꯤ ꯇꯟꯕ ꯊꯕꯥꯛ ꯑꯣꯏ
ꯆꯞ ꯃꯥꯅꯩꯗ ꯑꯗꯨꯒꯤꯗꯤ
ꯎꯝ ꯁꯤꯗꯗꯤ ꯑꯩꯈꯣꯏꯒꯤ ꯈꯛꯇ ꯃꯔꯛ ꯃꯔꯛꯇ ꯑꯗꯨꯨꯝ ꯇꯥꯎꯕꯅꯤꯅ ꯀꯥꯏꯗꯦꯗ
ꯎꯝ
ꯑꯩꯁ ꯋꯥꯔꯦ ꯍꯟꯗꯥꯛꯁꯦ
ꯀꯔꯤꯒꯤ ꯋꯥꯕ꯭ꯔꯣ
ꯑꯗꯨꯝ ꯋꯥꯏꯑꯦ ꯑꯗꯨꯨꯝ ꯌꯨꯝꯝ ꯆꯣꯂ ꯃꯟꯕꯒꯤꯔꯥ
ꯑꯁ ꯊꯕꯛꯇꯤ ꯃꯔꯛ ꯃꯔꯛ ꯆꯠꯂꯣ ꯍꯥꯏꯕ ꯅꯠꯇ꯭ꯔꯣ ꯄꯥꯔꯠ ꯇꯥꯏꯝ ꯖꯣꯒꯨꯝꯕ ꯂꯩꯔꯕꯅꯤꯅ
ꯑꯁ ꯍꯟꯗꯥꯛꯇꯤ ꯆꯠꯅꯤꯡꯗꯦ ꯑꯗꯨꯒꯤ ꯃꯊꯪꯒꯤ ꯊꯥꯗꯩ ꯌꯦꯡꯒꯦ
ꯑꯩꯁꯨ ꯂꯥꯛꯔꯒ ꯊꯕꯛ ꯊꯕꯛ ꯑꯝꯇ ꯊꯤꯒꯦꯅ ꯇꯧꯕꯅꯦꯗ
ꯄꯥꯠ ꯇꯥꯏꯝꯒꯨꯝꯕ ꯄꯨꯡ ꯑꯅꯤ ꯑꯍꯨꯝꯒꯤ ꯑꯩꯗꯤ ꯑꯍꯨꯝ ꯑꯍꯨꯝ ꯅꯠꯇ꯭ꯔꯗꯤ ꯃꯔꯤꯒꯤ ꯊꯕꯛ ꯇꯧꯅꯤꯡꯉꯦ
ꯑꯩꯁꯨ ꯑꯗꯨꯒꯨꯝꯕ ꯊꯕꯛꯇꯣ
ꯐꯔꯦ ꯇꯧꯅꯤꯡꯗꯕ ꯑꯁ ꯆꯠꯄꯗꯁꯨ ꯌꯥꯝ ꯋꯥꯏꯗ ꯑꯗꯣ ꯑꯩ ꯑꯁꯤ ꯑꯦꯝ ꯕꯤ ꯁꯤꯗ ꯊꯕꯥꯛ ꯇꯥꯎꯕꯒꯤ ꯑꯩꯒꯤ ꯒꯦꯁꯇ꯭ꯔꯤꯛꯁꯦ ꯌꯥꯝ ꯀꯟꯈ꯭ꯔꯦꯕ ꯑꯗꯨꯒꯤ
ꯑꯗꯨꯒꯤꯗꯣ ꯑꯃ ꯑꯩꯒꯤ ꯔꯣꯝ ꯃꯅꯥꯛꯇ ꯇꯪꯈꯨꯜꯒꯤ ꯇꯪꯈꯨꯜ ꯔꯣꯝꯗ ꯅꯩꯕ ꯅꯨꯄꯤ ꯅꯨꯄꯥ ꯀꯣ ꯃꯥꯁꯨ ꯇꯧꯕꯅꯦꯕ ꯄꯥꯔꯠ ꯇꯥꯏꯝꯗꯣ ꯃꯥꯅ ꯆꯠꯄꯗꯣ ꯇꯨꯗꯒꯦꯔꯥ ꯊ꯭ꯔꯤꯗꯒꯦ ꯍꯥꯎꯔꯒ ꯄꯨꯡ ꯇꯔꯦꯠ ꯇꯔꯥ ꯑꯣꯟ ꯏꯠ ꯐꯥꯒꯨꯝꯕꯗꯀꯣ ꯊꯕꯛ ꯇꯧꯕꯅꯦ ꯃꯥ ꯂꯤꯁꯤꯡ ꯃꯉꯥꯔ ꯑꯗꯨꯝ ꯄꯤ ꯍꯥꯏꯌꯦꯕ
ꯎꯝ ꯑꯗꯨꯒꯤ ꯊꯕꯥꯛꯀꯨꯝꯕꯗꯁꯨ ꯁꯠ ꯆꯠꯅꯤꯡꯉꯦꯕ
ꯍꯣꯏ ꯑꯗꯨ ꯃꯥꯒꯤ ꯊꯕꯛꯗꯤ ꯄꯔꯥꯊꯥꯒꯨꯝꯕꯅꯦꯕꯀꯣ ꯁꯤꯡꯕ
ꯑꯝ
ꯌꯥꯝ ꯂꯨꯕ ꯅꯠꯇꯦꯕ
ꯅꯪꯁꯨ ꯁꯦꯝꯕ ꯍꯥꯏꯒꯔꯣ ꯄꯔꯊꯥꯒꯨꯝꯕꯗꯣ
ꯍꯩꯅꯤꯗ
ꯎꯝ ꯑ
ꯑꯗꯨ ꯑꯩ ꯑꯗꯨ ꯅꯨꯄꯥꯅꯀꯣ
ꯑꯥ
ꯑꯩꯈꯣꯏ ꯌꯨꯝꯗꯤ ꯒꯦꯠ ꯊꯨꯅꯩꯁꯤꯗ ꯉꯟꯅ ꯂꯣ ꯂꯣꯟꯕꯗꯣ ꯇꯧꯕꯒꯤ ꯃꯥ ꯊꯕꯛ ꯇꯧꯕ ꯅꯨꯡꯉꯥꯏꯇꯦ ꯍꯥꯏꯔꯒ ꯃꯥ ꯑꯇꯣꯞꯄ ꯔꯦꯟ ꯊꯤꯕꯅꯦꯕ
ꯑꯣ ꯕꯥꯛ ꯇꯥꯎꯕꯅꯤꯅ ꯑꯗꯨꯝ ꯅꯣꯏꯒꯤ ꯒꯦꯠꯁꯨ ꯃꯥꯕꯨꯗꯤ ꯉꯥꯏꯕ ꯌꯥꯔꯦꯅ
ꯑꯦꯕ꯭ꯔꯤꯗꯦꯗꯤ ꯌꯦꯡꯕ ꯌꯥꯗꯦꯅ ꯑꯗꯨꯁꯨ ꯑꯣꯏꯔꯁꯨ
ꯑꯗꯨꯕꯨꯗꯤ ꯍꯣꯏ ꯅꯨꯡꯇꯤꯒꯤꯗꯤ ꯑꯩꯈꯣꯏꯁꯨ ꯍꯥꯏꯕ ꯈꯪꯗꯦ ꯇꯥꯃꯣ ꯇꯥꯃꯕꯨꯗꯤ
ꯑꯣ ꯃꯔꯥꯛ ꯃꯔꯥꯛꯇꯤꯀꯣ
ꯎꯝ ꯄꯨꯔ ꯊꯦꯡꯅ ꯂꯣꯏꯁꯤꯟꯕ ꯅꯨꯃꯤꯠꯁꯨ ꯌꯥꯎꯕꯅꯤꯅ ꯀꯁꯇꯃꯥꯔꯕꯨ ꯌꯥꯝꯔꯗꯤ
ꯑꯗꯨ ꯃꯥꯗ ꯉꯥꯏꯔꯒ ꯄꯣꯠꯆꯥꯏꯒꯨꯝꯕ ꯀꯌꯥ ꯍꯥꯡꯔꯒ ꯊꯝ꯭ꯔꯗꯤ ꯄꯣꯠꯆꯥꯏꯒꯨꯝꯕ ꯃꯥꯡꯗ ꯀꯗꯏ ꯗꯔꯀꯥꯔ ꯑꯣꯏ ꯅꯠꯇ꯭ꯔꯥ
ꯑꯩꯁ ꯂꯣꯏꯔꯦꯍꯦ ꯅꯨꯡꯁꯥ ꯁꯥꯃꯍꯟꯕꯒꯤ ꯍꯥꯏꯗꯤ ꯔꯨꯝ
ꯌꯔꯥ ꯊꯖꯗꯦꯗꯦ ꯑꯩꯈꯣꯏ ꯈꯨꯟꯗ ꯅꯨꯡꯁꯥ ꯌꯥꯝ ꯁꯥꯕꯗꯣ ꯑꯁꯤꯗ ꯐꯥꯎ ꯊꯣꯛꯇꯦ
ꯍꯥꯗꯨ ꯆ ꯆꯥꯉ ꯁꯤ ꯃꯟꯅ ꯆꯥꯂꯤꯒ ꯀꯣ ꯆꯥꯛ ꯆꯥꯁꯦꯅ ꯀꯥꯎꯕ
ꯑ ꯆꯥꯎꯑꯣ ꯆꯥꯎꯥꯛꯑꯣꯣ ꯑꯗꯨꯗꯤ ꯐꯖꯅ
ꯍꯣꯏ ꯍꯣꯔꯦꯟ ꯄꯥꯎ ꯐꯨꯝꯅꯔꯁꯤꯀꯣ
ꯌꯥꯝ ꯆ ꯀ
ꯍꯣꯏ ꯍꯣꯏ ꯇꯥꯏꯔ